ꯍꯂꯣ
ꯍꯜꯂꯣ
ꯎꯝ ꯅꯪ ꯀꯩꯗꯤ ꯌꯥꯗ꯭ꯔꯦ ꯑꯣꯁꯔꯦ
ꯍꯣꯏ ꯊꯥꯔꯇꯤ ꯐꯥꯏꯚ ꯁꯦꯀꯦꯟ ꯐꯥꯔꯦꯕꯀꯣ ꯑꯗꯨ ꯃ ꯊꯔꯇ ꯐꯥꯏꯚꯇꯨꯗꯒꯤꯅꯦ ꯁꯨꯡꯛꯍꯦꯟ ꯍꯦꯟꯗꯕ ꯃꯤꯅꯤꯠꯇꯣ ꯑꯗꯨꯒꯅꯦ ꯀꯩꯝꯇꯁꯨ ꯇꯥꯗꯕ ꯑꯗꯨꯝ ꯆꯞ ꯂꯦꯞ
ꯎꯝ ꯑꯗꯨꯗꯤ ꯅꯪ ꯀꯣꯜ ꯃꯥꯡ ꯖꯔꯦ
ꯑꯗꯨꯗꯣ ꯊꯔꯇꯤ ꯐꯥꯏꯁꯤ ꯀ ꯌꯦ ꯈꯇꯅꯤꯍꯦ
ꯀꯣꯜꯃꯥꯡꯉꯦ ꯍꯥꯏꯕꯗꯣ
ꯀꯩꯅꯅꯣ ꯀꯣꯜ ꯃꯥꯥꯡꯉꯦꯕꯣ
ꯅꯪ ꯀꯣꯜ ꯑꯃ ꯍꯥꯏꯗꯤ ꯁꯥꯟꯅꯕꯗꯣ ꯄꯩꯁꯥ ꯐꯪꯉꯔꯣꯏꯍꯦ
ꯑꯗꯨ ꯐꯪꯗ꯭ꯔꯁꯨ ꯀꯩꯁꯨ ꯍꯥꯏꯗꯦ ꯃꯇꯝꯁꯨ ꯈꯈꯤꯇꯪ ꯊꯥꯔꯇꯤ ꯐꯥꯏꯚ ꯁꯦꯀꯦꯟ ꯈꯛꯇꯗꯨꯕꯨ ꯀꯩꯅꯣ
ꯍꯣꯏ ꯑꯗꯨ ꯀꯣꯜ ꯀꯨꯟ ꯇꯧꯕꯗ ꯆꯔꯥꯃꯄꯜ ꯈꯤꯇꯪ ꯀꯛꯊꯗ꯭ꯔꯣ
ꯍꯣꯏ ꯀꯨꯟꯊ꯭ꯔꯥꯅꯦꯍꯦ ꯀꯣꯜ ꯀꯨꯟꯊ꯭ꯔꯥ
ꯍꯣ ꯍꯣ ꯍꯣꯏ ꯑꯗꯣ
ꯍꯣꯏꯁꯨ ꯇꯥꯏꯗ ꯇꯧ ꯉꯝꯃꯔꯣꯏ ꯑꯩ ꯈꯔ ꯈ ꯑꯗ ꯑꯉꯝꯕ ꯈꯔ ꯍꯌꯦꯡꯅ ꯂꯣꯏꯔꯦ ꯑꯗꯨꯕꯨ ꯍ ꯍ ꯍ
ꯎꯝ ꯑꯩꯁꯨꯅꯦ ꯑꯩꯅꯅꯦ ꯀꯨꯟ ꯈꯛꯇꯗꯩꯅ ꯂꯩꯊꯣꯛꯎꯕ ꯑꯗꯨꯒꯤꯅꯦ ꯑꯩ ꯉꯥ ꯈꯛꯇ ꯈꯪꯉꯦ ꯑꯗꯨ ꯍꯧꯖꯤꯛ ꯑꯩꯈꯣꯏ ꯉꯁꯤ ꯐꯁꯦ ꯌꯥꯝ ꯁꯥꯟꯅꯈꯤꯕꯒꯤ ꯀꯩꯅꯣ ꯑꯗꯨ ꯈꯤꯇ ꯉꯥꯏꯔꯦ ꯑꯩꯒꯤ
ꯀꯥꯏꯗ ꯈꯪꯉꯤꯅ ꯅꯣꯏ ꯀꯣꯜ ꯃꯁꯤꯡꯗꯨ ꯑꯩꯗꯤ ꯀꯅꯥꯒ ꯅꯪ ꯂꯣꯏꯔꯒ ꯅꯪꯉꯣꯟꯗ ꯀꯌꯥꯔꯛ ꯇꯧꯔꯛꯄ ꯌꯥꯏ ꯑꯩꯅ
ꯔꯨꯛ ꯂꯛꯇ ꯇꯧ ꯄꯦ
ꯑꯍꯨꯝꯂꯛ ꯅꯪꯉꯣꯟꯗ ꯀꯌꯥꯔꯣꯛ ꯇꯧꯔꯛꯈꯤꯕ ꯌꯥꯅꯤ ꯈꯜꯂꯤ
ꯑꯩꯅ ꯍꯣ ꯅꯗꯤ ꯅꯤꯔ ꯇꯔ ꯑꯃꯅꯤꯅꯤ
ꯑꯩ ꯑꯅꯤꯔ ꯇꯧꯔꯛꯑꯃꯅꯤ ꯑꯩꯅ ꯅꯉꯣꯟꯗ ꯑꯗꯨꯗꯤ
ꯍꯨꯔ ꯂꯥꯡ ꯎꯛꯇꯕ ꯁꯤꯒ
ꯑꯥ ꯨꯝꯅꯧ ꯇꯧꯔꯣꯄꯔꯝꯅꯦ ꯑꯍꯨꯝꯂꯛ ꯀꯨꯝꯕ ꯌꯥꯒꯦ ꯑꯃꯀ
ꯃꯔꯤꯗ ꯑꯣꯏꯔꯝꯕꯁꯏ ꯍꯧꯖꯤꯛ ꯁꯣꯏꯈꯤꯕꯗꯣ
ꯑꯝ ꯎꯝ ꯃꯔꯤ ꯇꯧꯔꯛꯑꯒ ꯌꯥꯔꯦ
ꯑ ꯃꯠꯇꯦ ꯍꯥꯏ ꯑꯅꯤꯜꯂꯦ ꯈ ꯇꯪꯈꯥꯏꯔꯦ ꯁꯤꯒ ꯁꯤꯒ ꯁꯤ ꯁꯤꯒ ꯊꯥꯈ꯭ꯔꯒꯅ ꯑꯍꯨꯝꯂꯛ
ꯑꯩꯅ ꯅꯣꯡꯗꯅꯦ ꯑꯍꯨꯝꯂꯛꯇꯪ ꯇꯧꯔꯛꯇ ꯉꯥꯏꯔꯤ ꯑꯍꯨꯝ ꯋꯥꯠꯂꯤ ꯍꯥꯏꯕ
ꯑꯗꯣ ꯑꯃꯗꯣ ꯁꯣꯏꯔꯤ ꯅꯠꯇ꯭ꯔꯣ ꯅꯤ ꯌ ꯐꯖꯅ ꯁꯥꯟꯅꯔ꯭ꯔꯥꯗꯥꯏꯅꯤ ꯏ ꯕꯥꯏꯅꯤ ꯅꯪꯒꯤꯗ
ꯔꯦ
ꯑꯗꯨꯒ ꯁꯤꯒ ꯑꯍꯨꯝ ꯑꯗꯨꯒ ꯍꯧꯖꯤꯛ ꯁꯣꯏꯈꯤꯕꯗꯨ ꯅꯪꯒꯤ ꯑꯗꯨꯒꯃꯗꯤ ꯑꯗꯨ ꯇꯔꯨꯛꯇꯒꯤ ꯃꯔꯤꯈ ꯑꯗꯨꯗꯤ ꯑꯅꯤ ꯑꯅꯤ ꯋꯥꯠꯂꯤꯕ ꯎꯝ
ꯆꯣꯂ ꯍ ꯍꯣꯏ
ꯅꯪ ꯀ ꯀꯣꯆꯤꯡ ꯀꯩꯅꯣ ꯑꯉꯥꯡ ꯂꯥꯛꯄꯤꯕ ꯁꯟꯗꯦꯗꯤ
ꯑꯣꯪ ꯂꯥꯛꯇ꯭ꯔꯤ ꯑꯗꯣ ꯍꯧꯖꯤꯛ ꯖꯤꯁꯇꯔ ꯇꯧꯍꯟꯕ ꯌꯥꯔꯤꯕꯣ ꯃꯤ
ꯀꯌꯥꯔ ꯑꯣꯏꯗ
ꯑ ꯅꯣꯟꯅ ꯍꯥꯏꯑꯒꯦ ꯇꯧꯅꯦꯕ ꯀꯥꯟꯅ ꯇꯍꯂ ꯇꯍꯟꯒ
ꯨꯡ ꯀꯒꯣ
ꯎꯝ ꯁꯨꯝ ꯋꯥꯔꯤ ꯁꯥꯟꯅꯕꯗꯣ ꯀꯣꯏꯔꯣꯏꯗꯕ ꯀꯅꯥ ꯀꯅꯥ ꯏꯁꯇꯔ ꯇꯧꯒꯦ ꯁꯤꯗꯤ ꯁꯣꯏꯌꯥ ꯇꯧꯋꯦꯕ
ꯕꯤꯁ꯭ꯌꯥ ꯇꯧꯏ ꯏꯆꯟ ꯇꯝꯕꯤ ꯇꯧꯏꯤ ꯕꯥꯔꯂꯦꯁꯔꯤ ꯕꯥꯂꯦꯁꯣꯔꯤ ꯈꯪꯉꯔꯣꯏꯅ
ꯎꯝ
ꯏꯆ ꯃꯅꯤ ꯀꯥꯔꯦꯔꯦ ꯑꯔ ꯁꯤ ꯅꯪ ꯑꯗꯨ ꯑꯩ ꯋꯥꯔꯤ ꯁꯥꯟꯅꯕ ꯅꯨꯡꯉꯥꯏꯕ ꯍꯥꯏꯔꯗꯤꯀꯣ ꯑꯃ ꯑꯟꯇꯤ ꯄꯤꯕ꯭ꯔ ꯂꯩꯗꯣ ꯍꯕ꯭ꯔꯥ ꯃꯒꯌꯦꯃ ꯌꯨꯝ ꯃꯣꯏ ꯀ ꯇꯔꯗ ꯂꯩꯕꯤꯔꯣ
ꯎꯝ
ꯑꯥꯕꯤꯗꯣꯡꯔ ꯁꯤꯅꯦꯩꯕ
ꯎꯝ
ꯧꯟꯚꯁꯟ
ꯍ ꯌꯥꯏ
ꯔꯣ ꯑꯗꯨꯗꯒꯤ ꯗ ꯃ ꯌꯥꯕꯁ
ꯑꯁꯁꯦ ꯅꯣꯏ ꯑꯃꯅꯤꯅꯤ ꯈꯛꯇꯅꯦ ꯁꯥꯟꯅꯏꯁꯦ ꯅꯪ ꯂꯩꯔꯦ ꯑꯁꯤ ꯈ ꯁꯥꯟꯅꯩ ꯑꯁꯤꯁꯨ ꯈꯛ ꯋꯥꯠꯂꯤꯕ ꯑꯣꯏꯕꯅ ꯁꯥꯟꯅꯒꯗꯕ
ꯑꯥ ꯁꯤꯗꯣ ꯑꯝꯇ ꯁꯥꯟꯅꯒꯦ ꯑꯩ ꯃꯥꯒꯤꯗ ꯁꯥꯟꯅꯅꯤ ꯌꯨꯝꯅꯤꯅ ꯁꯥꯟꯅꯒꯦ ꯍꯥꯏꯕ ꯌꯥꯅꯤꯅ
ꯎꯝ ꯁꯥꯟꯅꯑꯣ ꯑꯗꯨꯗꯒꯤ ꯑ ꯁꯥꯟꯅꯔꯣ ꯅꯪ ꯑꯍꯨꯝꯂꯛ ꯅꯠꯇ꯭ꯔꯣ ꯃꯥꯒ ꯃꯥꯒꯤ ꯁꯥꯟꯅꯒꯦ ꯍꯥꯏꯗꯣ
ꯑꯥ
ꯁꯥꯟꯅꯔꯣ ꯑꯗꯨꯗꯒꯤ ꯅꯚꯕꯥꯏꯅꯤ ꯑꯃꯨꯛ ꯑꯃꯨꯔꯛ ꯑꯅꯤꯔ ꯑꯃꯨꯔꯛ ꯑꯅꯤꯔꯒ ꯑꯃꯨꯛ ꯇꯧ ꯑꯃꯨꯔꯛ ꯑꯃꯨꯛ ꯑꯃꯨꯔꯛ ꯑꯃꯨꯔꯛ ꯇꯧꯅꯕꯗꯣ ꯏ ꯄꯁꯗ ꯁꯨꯃꯥꯏꯅ ꯇꯧꯔꯕ ꯇꯔꯨꯛ ꯇꯔꯨꯛ ꯁꯥꯟꯅꯍꯎꯧꯕ ꯑꯜꯣ ꯑꯣꯍꯣ ꯑꯩꯅ ꯁꯥꯟꯅꯩꯁꯦ ꯄꯁꯤꯟ꯭ꯔꯦ
ꯑꯩꯒꯤꯅ ꯑꯃ ꯁꯨꯃꯥꯏꯅ ꯇꯧꯕꯗꯣ ꯃꯁꯤꯡ ꯊ꯭ꯔꯤ ꯕꯥꯏ ꯐꯥꯏꯚ ꯇꯨ ꯐꯣꯔ ꯕꯥꯏꯚ ꯐꯥ ꯑꯗꯨꯃꯥꯏꯅ ꯊꯣꯛꯄꯗꯣ ꯑꯗꯨꯗꯣ ꯐꯥꯏꯚ ꯕꯥꯏ ꯐꯥꯏꯚ ꯊꯣꯛꯑꯝꯃꯦ ꯑꯗꯨꯗꯣ ꯑꯃꯨꯛꯀ ꯖꯦꯔꯣꯗ ꯍꯧꯔꯛꯑꯦ
ꯀꯔꯝꯕꯅꯅ ꯋꯥꯡꯁꯦ
ꯃꯀꯣꯛꯇ ꯍꯦꯛ ꯆꯪꯕꯒ ꯑꯗꯨꯝ ꯊꯣꯛꯄꯗꯣꯍꯦ
ꯑꯣ ꯑꯗꯨꯗꯤ ꯀꯩꯅꯦ ꯎꯝ ꯃꯉꯥꯒꯤ ꯃꯅꯨꯡꯗ ꯑꯅꯤꯔꯛ ꯁꯥꯟꯅꯈ꯭ꯔꯦ ꯑꯍꯨꯝꯂꯛ ꯁꯥꯟꯅꯈ꯭ꯔꯦ ꯑꯃꯨꯛꯇꯪ ꯁꯥꯟꯅꯔꯦ ꯍꯥꯏꯣ ꯍꯥꯏꯕꯒꯤꯅꯦ
ꯎꯝ
ꯑꯗꯨꯒꯤ ꯃꯉꯥꯗꯨ ꯂꯣꯏꯔꯒ ꯃꯉꯥꯃꯨꯛ ꯇꯥꯛꯁ ꯄꯤꯔꯛꯈꯤꯗꯣꯏꯕ
ꯎꯝ ꯑꯗꯨ ꯑꯃꯨꯛꯀ ꯁꯅꯔ ꯑꯗꯨꯒꯤ ꯑꯍꯧꯕꯅꯦ ꯁꯤꯁꯤꯅ
ꯇꯕꯨ ꯀꯁ ꯅꯉꯕꯨꯅ
ꯑꯥ
ꯌꯥꯝ ꯁꯗꯤꯗꯌꯦꯦ
ꯁꯥꯟꯅꯗ꯭ꯔꯤ ꯑꯩ ꯁꯨꯡꯁꯥ ꯁꯥꯟꯅꯗ꯭ꯔꯤ ꯍꯥꯏꯕ
ꯦꯁꯟ ꯀꯗꯣ ꯑꯗꯨ ꯑꯗꯨ ꯁꯥꯟꯅꯨ
ꯁꯤꯁꯤꯒꯤ ꯅꯨꯡꯉꯥꯏꯕ꯭ꯔꯣ ꯊꯥꯅꯕ
ꯑꯩ ꯏ ꯉꯎ ꯁꯥꯟꯅꯕꯗꯣ ꯌꯥꯅꯗꯕꯒꯤ ꯁꯥꯟꯅꯗꯦ ꯑꯗꯣ ꯀꯩ ꯅꯨꯣꯆꯦꯁꯤꯡ ꯀꯗꯪ ꯑꯗꯨꯝ ꯇꯤꯟꯅꯩ ꯅꯠꯇ꯭ꯔꯣ
ꯇꯤꯟꯅꯏ ꯑꯗꯨ ꯑꯣꯏꯔꯁꯨ ꯃꯣꯏꯁꯦ ꯀꯣꯜꯗ ꯐꯣꯟꯗ ꯋꯥꯔꯤ ꯁꯥꯟꯅꯕꯗꯤ ꯅꯨꯡꯉꯥꯏꯗꯧ ꯃꯥꯟꯅꯕ
ꯈꯪꯗꯦ ꯑꯗꯨꯝ ꯍꯣꯏ ꯑꯗꯨꯣ ꯕꯥꯠ ꯗꯤ ꯈꯪꯗꯦꯗꯣ ꯌꯥ ꯑꯗꯨꯗꯤ ꯄꯩꯁꯥ ꯐꯪꯅꯕꯒꯤꯗꯃꯛꯇ ꯄꯪꯁꯥꯟ ꯁꯥꯟꯅ ꯇꯥꯔꯦꯅ
ꯎꯝ ꯇꯟꯗꯦ ꯍꯥꯏꯔꯤꯅꯤ ꯑꯩꯈꯣꯢ ꯃꯥꯅ
ꯗꯨ ꯀꯥꯅꯅꯣꯕ ꯅꯪ ꯍꯥꯞꯀꯦ ꯇꯧꯔꯝꯃꯤꯁꯤꯅ
ꯕꯥꯗꯔ ꯍꯥꯥꯞꯀꯦ ꯇꯧꯕ
ꯎꯝ ꯑꯗꯨꯃꯣꯏꯅꯗꯤ ꯋꯥꯔꯤ ꯐꯖꯅ ꯁꯥꯟꯅ ꯑꯗꯨꯗꯤ ꯅꯪ ꯍꯥꯟꯅ ꯍꯥꯏꯔꯝꯒꯗꯕ ꯑꯩꯉꯣꯟꯗ ꯅꯍꯥꯟ ꯅꯨꯃꯤꯠ ꯅꯤꯅꯤ ꯍꯨꯝꯅꯤ ꯋꯥꯠꯂꯤ ꯂꯤ ꯉꯩꯗꯣ ꯑꯗ ꯑꯩ ꯃꯦꯁꯦꯖ ꯇ ꯍꯥꯏꯕ ꯀꯥꯟꯗ ꯑꯁ ꯂꯣꯏꯔꯝꯗꯥꯏꯅꯤꯅ ꯌꯥꯔꯔꯣꯏꯅ ꯍꯥꯏꯔꯛꯑꯦꯕ ꯃꯤꯁꯅ
ꯑꯁ ꯃꯥꯅꯕꯨꯗꯤ ꯀꯩꯁꯨꯝ ꯍꯥꯏꯔꯛꯇꯦꯗ ꯑꯗꯣ ꯍꯥꯏꯗꯤ ꯋꯥꯔꯤ ꯁꯥꯟꯅꯕꯗꯣ ꯑꯗꯨꯝ ꯃꯥꯗꯤ ꯑꯗꯨꯝ ꯑꯗꯨꯝ ꯁꯥꯟꯅꯩꯗꯅ
ꯍꯣꯢꯕ ꯑꯩꯅ ꯍꯥꯢꯁꯦ ꯅꯪꯅ ꯍꯥꯢꯗꯤ
ꯎꯝ ꯑꯩꯗꯤ ꯍꯥꯏꯒꯦꯗꯤ ꯈꯟꯕꯅꯦ ꯀꯣꯟꯅ ꯑꯗꯨꯝ ꯀꯥꯎꯕ ꯑꯗꯨꯝ ꯀꯥꯎꯕ ꯑꯩ ꯁꯥꯟꯅꯗꯕꯅꯤꯅꯅꯦ ꯑꯗꯨꯝ ꯀꯥꯎꯕ
ꯑꯥ
ꯑꯗꯣ ꯕꯤꯁꯣꯌꯥꯒ ꯁꯥꯟꯅꯔꯦ ꯈꯜꯂꯣ ꯕꯤꯁꯣꯌꯥꯒ ꯀꯩ ꯋꯥꯔꯤ ꯁꯥꯟꯅꯗꯣꯢꯅꯣ ꯈꯪꯗꯦ ꯃꯥꯒꯗꯤ
ꯑꯁ ꯅꯍꯥꯟ ꯁꯥꯟꯅꯩꯌꯦ ꯃꯥꯒ ꯑꯩꯒ
ꯎꯝ
ꯑꯁ ꯑꯗꯨꯗꯤ ꯐꯖꯅꯗꯤ ꯋꯥꯔꯤ ꯁꯥꯟꯅꯩ ꯈꯪꯗꯦꯀ ꯑꯗꯨꯝ ꯁꯥꯟꯅꯩꯗ ꯏꯕꯥꯅꯤ ꯑꯗꯨꯝ ꯑꯦꯟ ꯁꯤ ꯁꯤꯒꯤ ꯃꯔꯝꯗ ꯀꯦꯒꯤ ꯃꯔ ꯏꯁ ꯀꯃꯥꯏ ꯀꯩꯅꯣ ꯈꯪꯗꯦ ꯃꯣꯏꯗꯤ ꯑꯗꯨꯃꯥꯏ ꯇꯧꯋꯤ ꯈꯣꯠꯂꯤ ꯂꯩꯗꯅ ꯑꯗꯨꯃꯥꯏ ꯄꯪꯁꯥꯟ ꯁꯥꯟꯅꯩꯌꯦ ꯑꯩꯗꯣ ꯑꯣꯛꯋꯥꯔꯇ ꯌꯥꯝ ꯑꯣꯢꯖꯥꯠꯅꯤ ꯀꯩꯒꯤꯅꯣ ꯈꯪꯗꯦ
ꯁꯥꯟꯅꯅꯤꯡꯉꯥꯢ ꯈꯔ ꯕꯨꯗꯤ ꯂꯩ ꯂꯣꯢꯅ ꯁꯨꯗ꯭ꯔꯁꯨ ꯌꯥꯢꯗ
ꯑꯉꯝꯕꯗꯣ ꯁꯥꯟꯅꯔꯣ ꯀꯩꯅꯣ
ꯑꯝ ꯀꯣꯟ ꯀꯌꯥ ꯁꯥꯟꯅꯗꯣꯢꯕ ꯑꯁ ꯁꯥꯟꯅꯅꯤꯉꯥꯢ ꯁꯥꯟꯅꯅꯤꯡꯉꯥꯢ ꯃꯁꯤꯡꯗꯣ ꯍꯥꯏꯐꯦꯠ ꯐꯤꯛꯁ ꯍꯥꯏꯕ ꯑꯃ ꯂꯩꯗꯅ ꯐꯤꯛꯁ ꯂꯩꯇꯦꯗ ꯁꯥꯟꯅꯅꯤꯡꯉꯥꯏ ꯁꯥꯟꯅꯅꯤꯡꯉꯦ ꯑꯗꯨꯗꯤ ꯃꯣꯢꯅ ꯌꯥꯝꯝꯗ꯭ꯔꯕꯗ ꯍꯥꯏꯕꯅꯦ
ꯅꯠꯇꯤꯌꯦ ꯀꯣꯜ ꯀꯨꯟꯊ꯭ꯔꯥ ꯈꯛꯇꯅꯦ ꯁꯥꯥꯟꯅꯗꯣꯏꯁꯦ
ꯑꯣ ꯀꯣꯜ ꯀꯨꯟꯊꯔꯥ
ꯍꯣꯏ
ꯑꯣ ꯀꯨꯟꯊ꯭ꯔꯥ ꯑꯌꯦ ꯀꯥꯅꯗ ꯇꯧꯗꯣꯢꯕ ꯅꯪꯗꯤ ꯑꯩ ꯑꯗꯨꯒꯩꯗꯤ ꯁꯥꯟꯅ ꯉꯝꯃꯣꯍꯦ ꯁꯥꯟꯅ ꯑꯩꯗꯤ ꯁꯥꯟꯅꯗ꯭ꯔꯁꯨ ꯌꯥꯏꯕ ꯀꯨꯟꯊ꯭ꯔꯥꯗꯨꯁꯨ ꯁꯨꯗꯔꯁꯨ ꯌꯥꯢꯌꯦꯕ ꯅꯈꯣꯏꯅ ꯉꯝꯕꯒꯩ ꯈꯔ ꯅꯪ ꯀꯌꯥ ꯅꯪ ꯂꯤꯁꯤꯡ ꯑꯃ ꯐꯪꯉꯤꯗꯣ ꯀꯌꯥꯔꯛ ꯁꯥꯟꯅꯔꯒꯅꯣ
ꯇꯔꯥꯃꯥꯊꯣꯏ ꯇꯔꯥꯅꯤꯊꯣꯏ
ꯎꯝ ꯅꯪꯅ ꯇꯧꯕꯗ
ꯑꯁ ꯅꯠꯇꯦꯗ ꯑꯩ ꯃꯌꯥꯝ ꯀꯛꯑꯦ ꯃꯤ ꯍꯦ ꯇꯧꯔꯛꯄꯗꯁꯨ ꯌꯥꯎꯏꯤ ꯑꯩ ꯑꯗꯨꯅ ꯑꯩ ꯑꯩ ꯃꯊꯧ ꯑꯃ ꯇꯥꯗ꯭ꯔꯦꯕ ꯍꯥꯏꯕꯗꯤ ꯑꯃꯃꯨꯛ ꯁꯥꯟꯅ ꯃꯤ ꯑꯃꯨꯛ ꯁꯥꯟꯅ ꯑꯩꯒꯤ ꯑꯃꯨꯛ ꯁꯥꯟꯅ ꯇꯧꯔꯒ ꯇꯧꯕꯗꯣ ꯃꯤ ꯀꯌꯥꯒꯤꯅꯣ ꯑꯦꯛꯖꯦꯛꯇꯣ ꯈꯪꯗ꯭ꯔꯦꯕ
ꯑꯟ ꯇꯔꯥꯕꯩꯗ
ꯑꯩꯅ ꯀꯩꯇꯁꯨ ꯍꯥꯞꯈꯤꯗꯦ ꯑꯗꯨ ꯁꯤꯅꯤꯇꯪꯅꯤꯪꯁꯦ ꯐꯣꯟ ꯅꯝꯕꯔ ꯀꯩꯀꯥꯁꯨ ꯀꯩꯝ ꯍꯥꯞꯇꯦ ꯑꯗꯨ ꯀꯪ ꯍꯥꯈꯤꯕ
ꯅꯪ ꯀꯩꯝ ꯍꯥꯞꯇ꯭ꯔꯤꯕꯣ
ꯍꯥꯥ ꯄꯔꯤꯌꯦ
ꯁꯤ ꯂꯣꯏꯔꯒ ꯇꯥꯑꯒꯦ
ꯎꯝ
ꯑꯇꯣꯞ ꯀꯦꯝ ꯍꯪꯉ ꯑꯅꯤꯗꯦꯕꯥ ꯄꯦꯃꯦꯟꯗꯨꯗ ꯆꯪꯉꯒ ꯌꯨ ꯄꯤ ꯑꯥꯏ ꯇꯕꯗꯣ
ꯎꯝ
ꯅꯪꯒꯤ ꯌꯨ ꯄꯤ ꯑꯥꯏ ꯖꯤꯄꯦꯒꯤꯗ ꯏꯁꯇ꯭ꯔꯣꯅꯤꯌꯥ ꯂꯣꯡꯖꯝ ꯑꯗꯨꯗꯒꯤ ꯑꯦꯁ ꯕꯤ ꯑꯥꯏ ꯑꯦꯁ ꯕꯤ ꯑꯥꯏ ꯑꯦꯠ ꯗ ꯔꯦꯠ ꯂꯧꯔꯒ ꯑꯃ ꯌꯥꯎꯕꯅꯦꯕ
ꯎꯝ
ꯅ ꯄꯄꯥꯥꯒ ꯆꯪꯉꯒꯥꯒ ꯑꯗꯨ ꯣ ꯌꯨ ꯄꯤ ꯑꯥꯏ ꯄꯤ ꯑꯥꯏ ꯑꯥꯏ ꯗꯤ ꯍꯥꯏꯕꯅꯦꯕꯀꯣ ꯑꯗꯨꯇꯣ ꯍꯥꯞꯄꯅꯤ ꯂꯣꯏꯔꯦ ꯅꯪ ꯄꯩꯁꯥꯗꯨꯝ ꯆꯪꯉꯛꯅꯤꯦ ꯑꯗꯨꯗꯗꯤ ꯅꯪ ꯀꯥꯏꯗ ꯄꯩꯁꯥ ꯆꯪꯉꯛꯑꯅꯤꯒꯦ ꯑꯗꯨ ꯍꯥꯞꯇ꯭ꯔꯗꯤ
ꯑꯗꯨ ꯑꯝꯇ ꯍꯥꯞꯀꯦ
ꯁꯤ ꯂꯣꯢꯔ ꯍꯥꯞꯄꯣ꯫
ꯎꯝ꯫
ꯉꯥꯢꯈꯣ ꯑꯩ ꯑꯝꯇ ꯇꯧꯔꯝꯒꯤ ꯑ ꯑꯩ ꯑꯩ ꯇꯧꯔꯛꯇꯣꯏꯅꯤꯀꯣ?
ꯎꯝ, ꯃꯤꯅꯤꯠ ꯅꯤꯄꯥꯟꯈꯇ ꯉꯥꯢꯔꯦ ꯢꯕꯦꯝꯃ꯫
ꯈꯪꯉꯦ꯫ ꯁꯨꯝꯗꯦꯗ ꯋꯥꯔꯤ ꯁꯝꯅꯕꯖꯦ ꯏꯃꯥꯟꯅꯕꯤ ꯈꯔ ꯀ꯭ꯂꯣꯁ ꯑꯣꯢꯔꯗꯤ ꯋꯥꯔꯤ ꯄꯪꯇꯣꯛ ꯊꯣꯛꯑꯦꯅ ꯁꯥꯟ ꯈꯪꯗꯦ ꯑꯩ ꯌꯥꯝ ꯑꯁ ꯏꯕꯦꯝꯕ ꯑꯩ ꯋꯥꯖꯥꯅꯤ ꯈꯜꯂꯦ ꯑꯩꯅꯅꯦ ꯁꯥꯟꯅꯗꯕꯤ ꯂꯩꯔꯤꯖꯦ ꯑꯩꯒꯤꯗꯤ ꯊꯕꯛ ꯌꯥꯝ ꯆꯤꯜꯂꯨꯕ ꯑꯃ ꯑꯃꯒꯤ ꯋꯥ ꯅꯠꯇꯦꯕ ꯃꯤꯖꯦ ꯁꯅꯗꯩ ꯈꯥꯪꯗꯕꯒꯤ ꯌꯥꯝ ꯑꯋꯥꯕ ꯑꯃ ꯑꯣꯏꯕ ꯑꯩꯉꯣꯟꯗ
ꯑꯗꯨꯅꯦ ꯏꯕꯦꯝ ꯃ ꯑꯩꯅ ꯇꯧꯔꯤꯁꯦ ꯅꯣꯏ ꯑꯥꯔꯁꯤꯒꯤꯗ
ꯑꯗꯣ ꯃꯥꯁꯨꯦ ꯁꯥꯟꯅꯅꯤꯡꯕ ꯑꯗꯨꯗ ꯑꯩ ꯑꯩꯒꯤꯅ ꯌꯥꯗꯕ ꯀꯥꯥꯟ ꯑꯣꯏꯕꯒꯤ
ꯑꯩꯅꯁꯨ ꯃꯥꯒ ꯁꯥꯟꯅꯔꯁꯦ ꯑꯗꯨꯒ ꯌꯥꯗꯕ ꯀꯥꯟꯅ ꯑꯣꯏꯔꯦ ꯑꯗꯨꯗꯨꯗꯤ ꯑꯗꯨꯝ ꯇꯣꯛꯈ꯭ꯔꯦꯕ ꯑꯗꯨꯝ ꯂꯩꯇ ꯍꯥꯏꯅꯔ ꯑꯗꯨꯝ ꯇꯣꯛꯈ꯭ꯔꯦ ꯍꯣꯔꯦꯟꯗꯤ ꯑꯃꯇꯕꯨ ꯅꯤꯡꯁꯤꯡꯕꯤꯒꯦ
ꯊꯝꯃꯣꯏꯁꯦ ꯀꯥꯔꯦ ꯍꯦ ꯆꯥꯛꯂꯦꯍꯦ ꯃꯩꯈꯨ ꯋꯥꯋꯥ ꯀꯥꯔꯦ ꯅꯪꯒꯤ ꯁꯛ ꯪ ꯅꯪ ꯐꯨꯔꯤꯠꯇꯣ ꯀꯣꯟꯅ ꯂꯩꯖꯔꯒꯦ ꯍꯥꯏ ꯅꯠꯇ꯭ꯔꯣ
ꯎꯝ ꯍꯧꯖꯤꯛ ꯄꯩꯁꯥ ꯈꯔ ꯆꯤꯜꯂꯦ ꯑꯗꯨ ꯀꯣꯟꯅ ꯂꯩꯔꯒꯦ ꯑꯩ
ꯍꯣꯏ ꯀꯣꯟꯅ ꯂꯩꯔꯣ
ꯂꯤꯠꯇꯧꯁꯨ ꯂꯩꯇꯦ
ꯀꯩꯗ ꯍꯥꯏꯗꯤ ꯅꯪ ꯖꯨꯔꯍꯥꯠ ꯆꯠꯄ ꯈꯣꯠꯄꯒꯤ ꯅꯪ ꯀꯣꯟꯅ ꯄꯩꯁꯥ ꯄꯤꯔꯦ ꯍꯥꯏꯕ ꯋꯥꯅꯤ ꯈꯣꯔꯁꯥ ꯄꯥꯁꯥ ꯍꯥꯏꯕ ꯑꯃꯁꯨ ꯂꯩ
ꯎꯝ ꯎ
ꯄꯩꯁꯥꯕꯨ ꯀꯌꯥ ꯄꯥꯏ ꯌꯥꯗꯣꯏꯅꯣ ꯈ꯭ꯋꯥꯏ ꯃꯔꯨ ꯄꯨꯅꯕ ꯕꯦꯛꯇꯨꯅ ꯍꯦꯟꯅ ꯂꯩꯈꯤꯗ꯭ꯔꯦ ꯏꯌꯥꯔ ꯕꯦꯒꯇꯨ ꯐꯖꯅ ꯇꯧꯔꯗꯤ ꯌꯥꯗꯤ ꯌꯥꯅꯦꯕ ꯎ ꯑꯗꯨ ꯃꯣꯏ ꯀꯦꯖꯤꯖꯤ ꯐ꯭ꯂꯥꯏꯠꯇ ꯇꯣꯡꯕꯗꯤ ꯀꯦꯖꯤ ꯑꯣꯜꯂꯦ ꯍꯥꯏ ꯇꯅꯦ ꯄꯣꯠ ꯆꯩꯁꯦ ꯎꯝ ꯑꯗꯨ ꯅꯪꯒꯤꯗꯨꯗꯤ ꯀꯃꯥꯏꯅ ꯀꯦꯖꯤ ꯑꯣꯜꯂꯤ ꯈꯪꯗꯣꯏꯕꯣ ꯑꯦ ꯏꯌꯥꯔ ꯕꯦꯁꯨ ꯀꯦꯖꯤ ꯑꯣꯟ ꯌꯥꯏ ꯀꯩꯅꯣ ꯏꯌꯥꯔꯚꯦꯒꯁꯨ ꯀꯦꯖꯤ ꯑꯣꯟ ꯌꯥꯗ꯭ꯔꯣ
ꯌꯥꯅꯤ ꯌꯥꯅꯤ ꯃꯣꯏ ꯑꯃ ꯃꯤ ꯀꯦꯖꯤ ꯑꯣꯟꯅꯕ
ꯌꯥꯏ ꯑꯩꯈꯣꯏꯅ ꯇꯤꯀꯦꯠ ꯀꯛꯄꯗ ꯑꯗꯨꯒꯤ ꯑꯗꯨꯒꯤ ꯀ ꯈꯔ ꯂꯣꯏꯔꯦ ꯑꯩꯗꯤ ꯀꯌꯥꯝ ꯄꯨꯗꯣꯏꯅꯣ ꯐꯤꯔꯣꯟ ꯈꯔꯒ ꯈꯣꯡꯎꯞ ꯈꯔꯒ ꯍ ꯎꯝ ꯎꯝ ꯏꯃꯥꯅꯥꯛꯈꯣ ꯁꯤꯁꯦ ꯍꯥꯞꯄꯣꯏꯗ꯭ꯔꯣꯪꯒꯤ ꯑꯗꯨ ꯍꯧꯖꯤꯛ ꯈꯛꯇꯅꯤ ꯀꯩꯅꯣ ꯍꯥꯞꯆꯔ ꯂꯣꯏꯔꯦ ꯀꯩꯅꯣ ꯀ ꯀꯥꯟꯗ꯭ꯔꯤꯉ ꯍꯥꯏꯅ ꯁꯤ ꯄꯤꯤꯁꯦ ꯖꯔ ꯖꯔꯗꯤ ꯆꯠꯂꯦ ꯖꯔ ꯖꯔ ꯆꯠꯂꯦꯅ ꯁꯥꯗꯤ ꯁꯥꯗꯅ ꯁꯥꯔꯤꯁꯤꯗꯤ ꯁꯦ ꯅꯨꯡꯁꯥꯅꯤ
ꯑꯦ ꯏꯕꯥꯅꯤ ꯑꯩ ꯑꯃꯨꯛ ꯇꯧꯔꯛꯀꯦ ꯃꯇꯝ ꯍꯦꯜꯂꯝꯃꯦ
ꯎꯝ ꯍ ꯍ ꯎꯝ